ꯑꯣ ꯍꯗꯔꯤꯒꯦ
ꯑꯉꯥꯡ ꯄꯔꯝ ꯃꯅꯦ
ꯀꯔꯤ ꯃꯊꯦꯜ ꯆꯥꯔꯒꯦ ꯉꯁꯤꯒꯤ
ꯎꯠꯇꯤ ꯇꯣꯡꯉꯦ ꯎꯁꯣꯏ ꯎꯇꯤ
ꯀꯥꯡ ꯃꯇꯝꯅꯤꯅꯦ
ꯑ ꯀꯥꯡ ꯃꯇꯝꯅꯤꯅ ꯁꯣꯏ ꯎꯇꯤ ꯇꯛꯁꯟ꯭ꯔꯦ ꯆꯥꯕ
ꯆꯥꯛ ꯆꯥꯔꯦ ꯑꯩꯈꯣꯏꯗꯤ
ꯀꯩꯗꯧꯔꯤꯅꯣ
ꯍꯧꯖꯤꯛ ꯋꯥꯏꯗ ꯆꯥꯕꯇ ꯉꯥꯏꯔꯤ ꯑꯩꯗꯣ ꯀꯣꯂꯦꯖ ꯆꯠꯂꯨꯕ ꯍꯜꯂꯛꯇ ꯉꯥꯏꯔꯤꯕ
ꯑꯥ ꯀꯩꯗꯧꯔꯝꯂꯤꯕ
ꯁꯨꯝ ꯐꯝꯃꯤꯌꯦ ꯅꯣꯏꯗꯤ
ꯑꯩꯁꯨ ꯑꯉꯥꯡ ꯄꯔꯒ ꯁꯨꯝ ꯆꯠꯄꯤ ꯁꯥꯟꯅꯔꯤ ꯅꯣꯡꯗꯤ ꯉꯁꯥꯏ ꯆꯨꯔꯝꯃꯦ ꯍꯧꯖꯤꯛꯇꯤ ꯅꯨꯡꯁꯥ ꯁꯥꯏ
ꯅꯣꯡꯁꯦ ꯑꯃꯨꯛ ꯆꯨꯔꯝꯗꯧ ꯃꯥꯜꯂꯦ ꯑꯗꯨꯅꯅꯦ ꯑꯩꯈꯣꯏ ꯁꯤꯗꯁꯨ ꯑꯃꯨꯛ ꯖꯣꯝ ꯖꯣꯝ ꯁꯨꯔꯝꯃꯦ ꯑꯗꯨꯒ ꯑꯃꯨꯛ ꯍꯥꯡꯉꯦꯅꯦ ꯇꯧꯔꯤꯁꯦ
ꯎ ꯉꯁꯥꯏꯗꯤ ꯑꯌꯨꯛꯁꯦ ꯐꯤꯁꯤꯦ ꯁꯨꯔꯦ ꯑꯗꯨꯒ ꯐꯧꯔꯦ ꯐꯤꯁ ꯍꯦꯛ ꯐꯧꯕ ꯅꯣꯡꯁꯤ ꯆꯨꯔꯛꯑꯦ ꯁꯟ ꯂꯣꯏꯅ ꯂꯧꯁꯟꯗꯕꯅ ꯊꯤꯔꯦ ꯍꯧꯖꯤꯛꯇꯤ ꯑꯃꯨꯛ ꯁꯥꯔꯦ ꯅꯨꯡꯁꯥꯁꯦ
ꯑꯣ ꯈꯔ ꯆꯨꯕꯤꯔꯗꯤ ꯐꯩꯅꯦ ꯑꯗꯨ ꯂꯧ ꯁꯤꯡꯁꯦ ꯑꯝꯇ ꯌꯥꯗ꯭ꯔꯦꯅꯦ
ꯑ
ꯁꯨꯨꯀꯥꯗꯦ꯫
ꯑꯥ
ꯑꯗꯩ ꯂꯧꯗꯣ
ꯑ
ꯅꯣꯡ ꯆꯨꯗ꯭ꯔꯅꯤꯅ ꯍꯥꯏꯗꯤ꯫ ꯎ ꯀꯩ ꯂꯧꯈꯣꯡ ꯐꯖꯅ ꯂꯩꯕꯤꯔꯗꯤ ꯐꯩꯌꯦꯕ
ꯎꯝ
ꯂꯩꯇꯕꯅꯤꯅ ꯍꯥꯏꯗꯤ ꯏꯁꯤꯡꯗꯣ ꯂꯩꯇ꯭ꯔꯕꯅꯤꯅ ꯍꯧꯖꯤꯛ ꯂꯧꯔꯣꯛ ꯄꯟꯊꯥ ꯃꯇꯝꯗꯤ ꯑꯣꯏꯔꯦꯗꯅ
ꯑ
ꯉꯥ ꯂꯣꯏꯔꯕꯅꯦꯕ ꯏ ꯉꯥ ꯑꯅꯤ ꯄꯥꯟꯕꯅꯦꯕ ꯍꯟꯗꯛꯇꯣ ꯑꯗꯨꯐꯥꯎ ꯂꯣꯏꯔꯛꯑꯕ ꯅꯦ ꯏꯪꯉꯦꯜ ꯂꯥꯛꯑꯕꯅꯦꯕ
ꯎꯝ
ꯁꯤꯗꯐꯧꯗ ꯅꯣꯡꯁꯦ ꯐꯖꯅ ꯆꯨꯗ꯭ꯔꯗꯤ ꯑꯃꯨꯛ ꯄꯨꯔꯥ ꯍꯥꯏꯗꯤ ꯂꯧ ꯂꯧꯎ ꯁꯤꯡꯎꯗꯗꯤ ꯐꯔꯛ ꯌꯥꯝ ꯇꯥꯗꯣꯏꯅꯦꯕ ꯇꯧꯔꯤ
ꯎꯝ ꯎꯝ
ꯁꯥꯕꯁꯤꯅ ꯍꯟꯗꯛ ꯆꯍꯤꯅ ꯑꯃꯨꯛ ꯍꯦꯟꯒꯠꯂꯛꯑꯕ ꯀꯩꯅꯣꯝ ꯇꯧꯔꯦ ꯌꯥꯝ
ꯍꯣꯏ ꯌꯥ ꯁꯥꯕꯕꯁꯤ ꯆꯍꯤ ꯈꯨꯗꯤꯡꯒꯤ ꯑꯗꯨꯝ ꯃꯊ ꯍꯦꯟꯒꯠꯂꯛꯏꯔ ꯀꯩꯅꯣꯝ ꯇꯧꯔꯤ
ꯁꯥꯕꯒꯤ ꯆꯥꯡꯁꯦ ꯍꯦꯟꯒꯠꯃꯟꯗꯅ ꯌꯥꯗ꯭ꯔꯦꯕ
ꯎꯝ
ꯂꯧ ꯁꯨ ꯀꯔꯤ ꯀꯔꯥꯗꯤ ꯀꯃꯥꯏꯅ ꯇꯧꯏ ꯍꯥꯏꯗꯤ ꯁꯨꯝ ꯑ ꯏꯁꯤꯡ ꯆꯤꯡꯁꯤꯟꯕꯤ ꯈꯣꯠꯆꯟꯕꯤꯗꯣ ꯇꯧꯅꯗꯕ꯭ꯔꯕ ꯑꯗꯣꯝꯒꯤꯗꯤ
ꯇꯧꯔ ꯇꯧꯕ ꯃꯥꯜꯂꯦ ꯑꯗꯣ ꯑꯩꯈꯣꯏ ꯑꯩ ꯀꯥ ꯍꯦꯟꯅꯗꯤ ꯍꯥꯏꯗꯤꯅꯦ ꯑꯩꯈꯣꯏꯒꯤꯗꯤ ꯑꯩꯈꯣꯏ ꯏꯁꯥꯒꯤ ꯑꯣꯏꯕ ꯂꯧ ꯂꯩꯖꯗꯕꯅꯤꯅꯅꯦ ꯁꯨꯝꯕ ꯑꯩꯁꯦ ꯑꯩꯗꯤ ꯈꯪꯗꯦꯅꯦ ꯑꯥ ꯌꯨꯝꯗꯁꯨ ꯉꯥꯏꯔꯦ ꯏꯄꯥꯅꯁꯨ ꯑꯩꯈꯣꯏꯗꯤ ꯨꯝꯕ ꯂꯧ ꯑꯩꯈꯣꯏꯗꯤ ꯑꯩꯈꯣꯏꯁꯨ ꯑꯗꯨꯝ ꯆꯦꯡꯁꯨ ꯋꯥꯠꯂꯒ ꯆꯥꯕ ꯑꯣꯏꯕꯅꯤꯅꯅꯦ ꯂꯧꯒꯤ ꯃꯇꯥꯡꯁꯦ ꯑꯩꯗꯤ ꯈꯔ ꯈꯪꯗꯦꯕ
ꯆꯤꯡꯁꯤꯟꯕꯁꯦ ꯍꯥꯏꯗꯤ ꯗꯕꯟ ꯀꯣꯞꯄꯤꯡꯒꯨꯝꯕ ꯇꯧꯕꯁꯨ ꯂꯩꯑꯕ ꯁꯤꯡ ꯁꯤꯡꯉꯒ ꯍꯥꯏꯗꯤ ꯑꯗꯨꯗ ꯗꯕꯟ ꯀꯣꯄꯤꯡ ꯇꯧꯕꯁꯤꯅ ꯑꯃꯨꯛ ꯁꯥꯎꯅꯩꯁꯤꯅꯅꯦ ꯍꯥꯏꯗꯤ ꯃꯄꯥꯟ ꯊꯪꯕ ꯂꯧꯁꯤꯅ ꯑꯃꯨꯛ ꯗꯕꯜ ꯀꯣꯄꯤꯡ ꯇꯧꯔꯦ ꯍꯥꯏꯗꯤ ꯃꯣꯏꯗꯤ ꯏꯔꯝ ꯈꯣꯡꯂꯝꯗꯣ ꯏꯔꯤꯒꯦꯁꯟ ꯆꯥꯡꯗꯣ ꯐꯖꯅ ꯀꯩꯅꯣꯝꯗꯩ ꯅꯠꯇ꯭ꯔꯒ ꯀꯩꯅꯣꯝꯗ ꯆꯤꯡꯁꯤꯜꯂꯒ ꯇꯧꯈ꯭ꯔꯦ ꯈꯜꯂꯣ ꯇꯨꯔꯦꯟꯗꯩ ꯅꯠꯇ꯭ꯔꯒ ꯃꯅꯥꯛ ꯅꯛꯄ ꯀꯦꯅꯦꯜꯗꯩ ꯑꯗꯨꯗꯩ ꯆꯤꯡꯉ ꯇꯧꯈ꯭ꯔꯦꯅ ꯈꯜꯂꯣꯕ
ꯎꯝ
ꯑꯗꯨꯒ ꯑꯃꯨꯛ ꯍꯥꯏꯗꯤ ꯐꯣꯔꯁꯟꯁꯦ ꯑꯃꯨꯛ ꯆꯪꯕ ꯌꯥꯗꯕꯤꯅꯦꯕ ꯂꯧꯔꯣ ꯍꯥꯏꯗꯤ ꯃꯥꯒꯤ ꯈꯣꯏꯔꯒꯦ ꯇꯧꯔꯒꯦ ꯍꯥꯏ ꯀꯥꯟ ꯑꯗꯨꯋꯥꯏꯗ ꯅꯨꯛ ꯄꯦꯠꯂ ꯂꯩ ꯑꯗꯨꯅꯤꯗꯅ ꯗꯕꯜ ꯀꯣꯄꯤꯡ ꯇꯧꯈꯤꯕ ꯍꯥꯏꯔꯗꯤ ꯃꯃꯥꯡ ꯊꯝꯖꯜꯂꯝꯃꯤꯅ ꯑꯗꯨꯅ ꯁꯥꯎꯅꯩꯌꯦꯕ ꯑꯩꯈꯣꯏ ꯁꯣꯝꯗꯅ ꯑꯃꯨꯛ ꯗꯕꯟ ꯄꯤꯡ ꯇꯧꯕ ꯀꯥꯡꯕꯨꯁꯦ ꯇꯧꯕꯩꯗꯤ ꯐꯩ ꯍꯥꯏꯗꯤ ꯆꯤꯟꯖꯥꯛꯇꯣ ꯍꯦꯟꯒꯠꯇꯣꯏꯅꯤꯗꯅ ꯑꯩꯈꯣꯏꯗ ꯑꯗꯨꯃꯩꯗꯤ ꯐꯕ ꯑꯃꯔꯣꯝꯗ
ꯎꯝ
ꯑꯗꯨꯒ ꯑꯗꯨꯝꯕ ꯃꯅꯨꯡꯗ ꯎꯍꯧꯕ ꯀꯥꯡꯕꯨꯅ ꯑꯃꯨꯛꯁꯨ ꯑꯃꯨꯛ ꯐꯔꯛ ꯇꯥꯖꯕꯗꯨꯒꯤ ꯗꯕꯜ ꯀꯣꯄꯤꯡꯁꯦ ꯂꯣꯏ ꯇꯧꯕ ꯉꯝꯕ ꯑꯣꯏꯗꯤ ꯐꯩ ꯑꯗꯨꯣ ꯍꯧꯖꯤꯛꯀꯥꯟꯁꯤꯗꯤ ꯑꯃꯨꯛ ꯂꯧꯁꯦ ꯀꯩꯅꯣ ꯇꯧꯗ꯭ꯔꯦꯗꯅ
ꯎꯝ
ꯂꯧꯁꯦ ꯑꯃꯨꯛ ꯍꯥꯏꯗꯤ ꯂꯣꯏꯅ ꯑꯌꯥꯝꯕ ꯄꯥꯛꯇꯛ ꯍꯥꯏꯁꯦ ꯂꯧꯁꯦ ꯀꯌꯥ ꯂꯩꯅꯔꯛꯇ꯭ꯔꯦꯕ
ꯍꯣꯏ
ꯂꯧꯒꯤ ꯂꯧꯁꯦ ꯍꯦꯛꯇ ꯀꯩꯅꯣ ꯆꯦꯛꯀꯣꯟ ꯁꯥꯖꯟꯕꯤ ꯈꯣꯠꯆꯟꯕꯤꯁꯦ ꯂꯣꯏꯅꯃꯛ ꯃꯥꯏ ꯃꯥꯏ ꯂꯣꯏ ꯇꯧꯁꯜꯂꯛꯈꯤꯕꯅꯤꯅ ꯍꯥꯏꯗꯤ ꯆꯥꯅꯕ ꯄꯣꯛꯐꯝꯁꯤꯅ ꯀꯥ ꯍꯥꯟ ꯂꯩꯇꯕ ꯑꯣꯏꯅ ꯇꯧ ꯍꯣꯏ ꯑꯩꯈꯣꯏ ꯁꯣꯝꯒꯤ ꯑꯣꯏꯅꯕꯨꯗꯤ ꯀꯩꯅꯣ ꯇꯧꯋꯤꯀꯣ ꯂꯧꯒꯤꯕꯨꯗꯤ ꯑꯗꯨꯃꯥꯏꯅ ꯈꯔ ꯂꯩꯔꯦ ꯐꯥꯔꯝꯒꯨꯝꯕ ꯁꯥꯖꯟꯅꯕ ꯈꯣꯠꯆꯟꯅꯕꯕꯨꯗꯤ ꯃꯌꯥꯝ ꯇꯧꯋꯦꯕ
ꯎꯝ
ꯑꯗꯨꯒ ꯍꯤꯡꯒꯣꯜꯒꯤ ꯑꯣꯏꯅꯕꯨꯗꯤ ꯄꯥꯛꯇꯛꯅ ꯑꯗꯨꯝ ꯎꯅꯩꯌꯦꯕꯀꯣ ꯑꯣꯏꯅꯩꯌꯦꯕ ꯍꯤꯡꯒꯣꯣ꯫ꯟꯒꯤ ꯑꯣꯏꯅꯗꯤ ꯑꯗꯨꯝ ꯅꯨꯡꯉꯥꯏ ꯑꯗꯨꯒ ꯂꯧꯁꯤꯒꯤ ꯑꯣꯏꯅꯗꯤ ꯂꯧꯒꯤ ꯀꯩꯅꯣ ꯆꯥꯡꯁꯦ ꯌꯥꯝ ꯃꯥꯡꯉ ꯗꯔꯦ ꯍꯥꯏꯇꯥꯔꯦ ꯁꯔꯨꯛ ꯑꯍꯨꯝ ꯊꯣꯛꯄꯩ ꯃꯅꯨꯡꯗ ꯁꯔꯨꯛ ꯑꯅꯤ ꯐꯥꯅ ꯂꯩꯇ꯭ꯔꯦꯕ ꯂꯧꯒꯤ ꯆꯥꯡꯁꯦ ꯑꯗꯨꯝ
ꯎꯝ
ꯀꯔꯤ ꯐꯥꯝꯒꯨꯝꯕ ꯑꯗꯒꯤ ꯑꯣ ꯆꯦꯛꯀꯣꯟꯒꯨꯝꯕ ꯀꯩꯒꯨꯝꯕ ꯑꯗꯨꯝ ꯃꯥꯏ ꯃꯥꯏ ꯊꯣꯛ ꯑꯗꯨꯝ ꯄꯨꯡꯁꯥꯗ ꯁꯥꯖꯟꯅꯈꯤꯕꯗꯀꯣ
ꯎꯝ
ꯂꯧꯖꯦ ꯌꯨꯝꯁꯨ ꯁꯥꯖꯟꯕ ꯁꯨꯝ ꯌꯥꯎꯔꯛꯏꯕꯅꯦꯕ ꯑꯗꯨꯝ ꯄꯇꯥꯁꯤꯜꯂꯛꯄ ꯃꯤꯁꯤꯅ ꯃꯁꯤꯡ ꯍꯦꯟꯒꯠꯂꯛꯑꯕꯅꯤꯅ
ꯎꯝ
ꯁꯨꯝꯕ ꯌꯥꯎꯕꯅꯤꯅꯅꯦ ꯈꯔ ꯋꯥꯏꯑꯦꯕ ꯑꯩꯈꯣꯏ ꯁꯣꯝꯗꯗꯤ
ꯎꯝ
ꯑꯗꯨꯅ ꯈꯔ ꯋꯥꯏ ꯍꯥꯏꯗꯤ ꯐꯥꯝꯒꯨꯝꯕ ꯐꯥꯝꯒꯨꯝꯕꯅ ꯀꯩꯅꯣꯒꯨꯝꯕꯕꯨꯗꯤ ꯇꯧꯗꯦ
ꯁꯤꯗꯤ ꯑꯩꯈꯣꯏꯒꯤ ꯑꯥꯔꯖꯦꯟꯇꯤꯅꯥ ꯕꯔꯀꯥꯅꯤ
ꯐꯥꯝꯒꯨꯝꯕ ꯀꯩꯒꯨꯝꯕ ꯇꯧꯕꯁꯦ ꯇꯧꯅꯕ꯭ꯔꯣ ꯑꯗꯣꯝꯗꯗꯤ ꯐꯥꯝꯒꯨꯝꯕꯗꯤ ꯐꯥꯝꯒꯨꯝꯕꯗꯤ ꯇꯧꯅꯗꯤꯑꯦꯕ
ꯀꯨꯝꯕꯁꯦ ꯅꯨꯃꯤꯠꯂꯩ ꯃꯇꯝꯗ ꯅꯨꯃꯤꯠꯂꯩ ꯇꯧꯕꯤ ꯅꯨꯃꯤꯠꯂꯩ ꯃꯌꯥꯝ ꯊꯥꯔꯒ ꯑꯗꯒꯤ ꯎꯃꯣꯔꯣꯛ ꯇꯧꯕꯁꯨ ꯌꯥꯝ ꯂꯩꯔꯦ ꯑꯩꯈꯣꯏ ꯁ꯭ꯋꯥꯏ ꯑꯩꯈꯣꯏ ꯁꯣꯝ ꯅꯥꯀꯟ ꯂꯣꯛꯄꯥꯟꯗꯅꯦ ꯌꯥꯝ ꯇꯧꯅꯔꯝꯃꯦ ꯑꯗꯨ ꯍꯧꯖꯤꯛꯁꯤ ꯍꯧꯖꯤꯛꯇꯤ ꯄꯥꯛꯎꯈꯤꯗ꯭ꯔꯦꯅꯦ ꯍꯧꯖꯤꯛ ꯍꯧꯖꯤꯛ
ꯍꯣꯏ ꯅꯨꯃꯤꯠꯂꯩ ꯊꯥꯕꯁꯦ ꯑꯃꯨꯛ ꯄꯥꯛꯇꯛꯄꯨꯗꯤ ꯆꯠꯂꯦꯀꯣ ꯍꯥꯏꯗꯤ ꯍꯧꯖꯤꯛꯀꯥꯟꯁꯦ ꯑꯗꯨꯒ ꯗ꯭ꯔꯥꯒꯣꯟ ꯐ꯭ꯔꯨꯠ ꯊꯥꯕꯁꯤꯒꯀꯣ ꯅꯨꯨꯃꯤꯠꯂꯥꯏ ꯊꯥꯕꯁꯦ ꯑꯃꯔꯣꯝꯗ ꯌꯥꯝ ꯐꯩ ꯍꯥꯏꯗꯤ ꯀꯩꯅꯣ ꯇꯧꯕꯒꯤ ꯍꯥꯏꯗꯤ ꯂꯝ ꯀꯣꯏꯕꯁꯤꯡꯁꯨ ꯂꯥꯛꯑꯅꯤ ꯍꯥꯏꯗꯤ ꯑꯗꯨꯗꯩ ꯂꯧꯃꯤꯒꯤꯁꯨ ꯑꯣꯏꯅ ꯄꯩꯁꯥ ꯊꯣꯛꯆꯩꯗꯅ ꯃꯥꯏ ꯃꯥꯏ ꯁꯤꯖꯟꯗꯨꯒꯤ ꯃꯇꯨꯡ ꯏꯟꯅ ꯑ ꯗ꯭ꯔꯥꯏꯒꯣꯟ ꯐ꯭ꯔꯨꯠ ꯊꯥꯕꯁꯨ ꯀꯥꯟꯅꯩ ꯏꯁꯥꯗꯁꯨ ꯀꯥꯟꯅꯕ ꯄꯣꯠ ꯑꯣꯏꯕꯅꯤꯅ ꯑꯗꯒꯤ ꯁꯦꯟꯊꯣꯛ ꯂꯝꯕꯤꯁꯨ ꯃꯌꯥꯝ ꯍꯦꯟꯒꯠꯂꯦ ꯑꯐꯕ ꯄꯣꯠꯁꯨ ꯑꯣꯏꯗꯅ
ꯎꯝ
ꯀꯕꯨꯗꯤ ꯂꯣꯏ ꯀꯥꯟꯅꯩ ꯉꯥꯛꯇꯅꯤ ꯈꯔ ꯋꯥꯕ ꯈꯣꯠꯄ ꯇꯧꯅꯕꯩ ꯋꯥꯅꯤ
ꯎꯝ ꯑ
ꯅꯨꯃꯤꯠꯂꯩꯒꯤ ꯀꯀꯩ ꯇꯧꯕꯗꯨꯕꯨꯗꯤ ꯎ ꯍ ꯃꯇꯝꯕꯨꯗꯤ ꯈꯔ ꯆꯪꯉꯤ ꯄꯣꯠꯅꯤꯅ ꯃꯇꯝ ꯆꯪꯗꯅ ꯄꯩꯁꯥ ꯐꯪꯒꯦꯕꯨꯗꯤ ꯌꯥꯕ ꯅꯠꯇꯦꯀꯣ
ꯎꯝ
ꯂꯣꯏꯅ ꯑꯗꯩ ꯂꯧꯗꯤ ꯏꯁꯤꯡ ꯀꯩꯀꯥ ꯑꯝꯇ ꯂꯩꯇꯃꯤꯅ ꯊꯔꯣꯏ ꯅꯨꯡꯉꯣꯏ ꯀꯥꯟꯇ ꯑꯝꯇ ꯇꯥꯗ꯭ꯔꯦ
ꯑꯥꯎ
ꯑꯩꯈꯣꯏꯅ ꯑꯉꯥꯡ ꯑꯣꯏꯔꯤꯉꯩ ꯃꯇꯝꯗ ꯊꯔꯣꯏꯀꯥꯁꯦ ꯍꯧꯖꯤꯛ ꯈꯨꯟꯕꯗ ꯂꯧꯁꯦ ꯀꯩꯅꯣ ꯇꯧꯕꯩ ꯃꯇꯝ ꯌꯧꯔꯝꯃꯦꯕ ꯍꯧꯖꯤꯛꯁꯦ
ꯎꯝ
ꯁꯔꯣꯏꯁꯦ ꯑꯝꯇ ꯇꯥꯟꯅꯗ꯭ꯔꯦ ꯍꯧꯖꯤꯛꯀꯥꯟꯗ ꯏꯁꯤꯡꯁꯦ ꯂꯩ ꯗ꯭ꯔꯃꯤꯅ ꯇꯥꯕ ꯂꯝꯁꯨ ꯈꯔꯕꯨꯗꯤ ꯂꯩ ꯇꯥꯟꯅꯩ ꯈꯔ ꯑꯝꯗꯗꯤ ꯀꯥꯡ ꯅꯨꯡ ꯀꯃꯥꯏꯅ ꯇꯧꯕ ꯀꯣꯏꯕ ꯆꯠꯅꯒꯗ꯭ꯔꯣ
ꯀꯥꯡꯖꯦ ꯀꯣꯏꯕꯁꯦ ꯍꯥꯏꯅꯗ꯭ꯔꯤ ꯇꯥꯡ ꯇꯔꯥ ꯇꯔꯨꯛꯇ꯭ꯔ
ꯈꯦꯆꯤ ꯑꯣꯏꯅ ꯍꯧꯔ ꯈꯦꯆꯤ ꯑꯣꯏꯅ ꯍꯧꯔ ꯆꯥ ꯑꯃ ꯐꯔꯦꯅꯦꯀꯣ
ꯑꯧ ꯑꯩꯈꯣꯏꯗ ꯆꯥꯁꯤ ꯂꯥꯛꯑꯣꯗꯅ
ꯑ ꯂꯥꯛꯀꯦ ꯂꯥꯛꯀꯦ ꯑꯩꯈꯣꯏ ꯀꯣꯏꯔꯛꯀꯦ ꯁꯨꯝ
ꯀꯣꯏꯊꯣꯔꯛꯑꯣ ꯆꯥꯁꯦ
ꯑꯍꯣꯏ
ꯈꯔ ꯊꯕꯛꯁꯦ ꯈꯔ ꯆꯤꯟꯕ ꯍꯧꯖꯤꯛꯀꯥꯟꯁꯦ ꯑꯗꯨꯅ ꯑꯃꯗ ꯑꯃꯨꯛ ꯍꯥꯏ ꯑꯃꯗ ꯑꯃꯨꯛ ꯍꯥꯏ ꯇꯧꯕꯒꯤꯀꯣ
ꯍꯧꯖꯤꯛꯀꯥꯟꯁꯦ ꯑꯉꯥꯡ ꯅꯨꯕꯤ ꯌꯥꯝ ꯂꯩꯕꯅꯤꯅ ꯈꯔꯗꯤ ꯂꯥꯛꯑꯒꯦꯀꯣ
ꯂꯥꯡꯉꯦ ꯑꯩꯈꯣꯏꯒꯤꯗꯤ ꯑꯉꯥꯡꯗꯤ ꯑꯉꯥꯡ ꯉꯥꯛꯇꯟ
ꯑꯣ
ꯎꯝ ꯌꯥꯝ ꯂꯥꯡꯕ ꯃꯥꯜꯂꯦ ꯎꯝ
ꯉꯦꯕ
ꯎꯝ ꯍꯧꯖꯤꯛ ꯁ꯭ꯀꯨꯜꯗꯤ ꯄꯨꯔꯤꯕꯣ꯫
ꯁꯀꯨꯜ ꯄꯨꯔꯤ ꯑꯦ꯫
ꯑ ꯁ꯭ꯀꯨꯜꯁꯦ ꯄꯨꯡ ꯀꯌꯥꯗꯒꯤ ꯍꯧꯒꯦꯕ꯫
ꯄꯨꯡꯁꯦ ꯇꯔꯦꯠ ꯇꯔꯦꯠꯇꯀꯣ ꯇꯔꯦꯠꯇ ꯈꯔ꯫ ꯇꯔꯦꯠ ꯍꯥꯟꯅꯗꯤ ꯌꯥꯝ ꯊꯦꯡꯅ ꯍꯧꯔꯝꯃꯦ꯫
ꯎꯝ꯫
ꯍꯥꯟꯗꯤ ꯌꯥꯝ ꯊꯦꯡꯅ ꯍꯧꯔꯝꯕꯗꯒꯤ ꯍꯧꯖꯤꯛꯇꯤ ꯈꯔ ꯉꯟꯈꯠꯂꯛꯑꯦ ꯍꯥꯏꯗꯤ ꯍꯥꯟꯅ꯫ ꯊꯦꯡꯅ ꯍꯧꯕꯁꯤꯅ ꯑꯩ ꯊꯕꯛꯁꯦ ꯑꯝꯇ ꯅꯪꯅꯗꯕ ꯍꯥꯏꯇꯥꯔꯦ꯫
ꯎꯝ꯫
ꯍꯥꯟꯅ ꯊꯦꯡꯅ ꯍꯧꯅꯔꯝꯕꯁꯤꯗꯅ ꯍꯥꯟꯅ ꯊꯦꯡꯅ ꯍꯧꯔꯝꯕ ꯀꯥꯟꯁꯤꯗꯅ ꯊꯕꯛꯁꯦ ꯄꯨꯡꯁꯦ ꯅꯤꯄꯥꯟꯗꯒꯤꯩ ꯍꯧꯔꯝꯃꯦꯕ ꯄꯥꯟꯅꯦꯩ ꯍꯧꯔꯝꯕꯁꯤꯗꯗꯤ ꯀꯔꯤꯝꯇ ꯅꯪꯗ꯭ꯔꯦ ꯗꯨꯀꯥꯟꯗꯗꯤ ꯑꯃꯨꯛ ꯍꯥꯏꯗꯤ ꯑꯩ ꯀ꯭ꯂꯥꯁ ꯆꯠꯄ ꯈꯣꯠꯄꯁꯦ ꯀꯩꯝꯇ ꯅꯪꯖꯗ꯭ꯔꯦꯕ ꯏꯁꯥꯗ
ꯎꯝ
ꯑꯗꯨꯛ ꯃꯇꯝꯗꯨꯗꯗꯤ ꯑꯗꯨ ꯍꯧꯖꯤꯛꯅ ꯑꯃꯨꯛ ꯈꯔ ꯉꯟꯈꯠꯂꯛꯄꯒꯤ ꯍꯥꯏꯗꯤ ꯇꯔꯦꯠ ꯇꯔꯦꯠ ꯃꯈꯥꯏꯗꯒꯤ ꯍꯧꯔꯛꯄ ꯑꯣꯏꯕꯒꯤꯀꯣ ꯅꯣꯏꯅ ꯈꯔꯗꯤ ꯅꯪꯖꯔꯦ ꯍꯥꯏꯇꯥꯔꯦ ꯀ꯭ꯂꯥꯁ ꯆꯠꯄ ꯑꯣꯏꯒꯦꯔꯥ ꯇꯥꯏꯃꯤꯡꯗꯣ ꯂꯣꯏ
ꯑꯥ ꯎꯝ
ꯍꯧꯖꯤꯛ
ꯍꯣꯏ ꯍꯧꯖꯤꯛꯇꯤ ꯁꯥꯒꯠꯂꯛꯑꯕꯅꯤꯅꯀꯣ ꯑꯉꯥꯡꯈꯩꯁꯦ ꯁꯨꯃꯥꯏꯅ ꯉꯟꯗ ꯊꯥꯕꯁꯤꯅ ꯐꯩꯌꯦꯕ ꯃꯔꯣꯝꯗ꯫ ꯍꯥꯏꯗꯤ ꯅꯨꯡꯁꯥ ꯁꯥꯒꯠꯂꯛꯄꯗ ꯑꯉꯥꯡ ꯈꯩ꯫ ꯋꯥꯏꯑꯦꯕ ꯃꯣꯏꯗ꯫
ꯑꯗꯨꯅꯁꯨ ꯐꯔꯦ ꯑꯗꯩ ꯊꯕꯛ ꯏꯪꯈꯥꯡꯁꯨ ꯉꯟꯕ ꯍꯥꯏꯁꯤꯗꯤ ꯂꯣꯏꯅ ꯅꯪꯉꯤꯗꯅꯀꯣ ꯂꯣꯏ ꯂꯪꯅꯩ꯫ ꯊꯦꯡꯕꯁꯤꯅꯦꯕ ꯌꯥꯝꯅ꯫ ꯐꯔꯛꯛꯇ ꯇꯥꯏꯁꯦ ꯂꯣꯏꯅ ꯍꯤꯔꯝ ꯈꯨꯗꯤꯡꯃꯛꯇ꯫ ꯑꯗꯨꯅ ꯈꯔ ꯋꯥꯏ ꯈꯔ ꯋꯥꯏ ꯍꯥꯏꯇꯥꯔꯦ꯫ ꯑꯗꯨꯗꯤ ꯈꯔꯕꯨꯗꯤ ꯅꯪꯅꯔꯦ꯫ ꯑꯗꯨꯒ ꯍꯥꯏꯗꯤ ꯇꯥꯏꯃꯤꯡꯗꯣ ꯍꯥꯟꯅ ꯕꯥꯔꯣ ꯃꯤꯅꯤꯠ ꯅꯤꯐꯨꯗ ꯊꯥꯔꯝꯕ ꯑꯣꯏꯕ꯫
ꯎꯝ꯫
ꯑꯗꯨꯗꯨꯅ ꯀꯩꯝꯇ ꯅꯪꯗꯕ ꯍꯥꯏꯗꯤ ꯑꯗꯨ ꯍꯧꯖꯤꯛꯅ ꯑꯃꯨꯛ꯫ ꯈꯠ ꯂꯛꯑꯝꯃꯤꯅ ꯍꯥꯏꯗꯤ ꯄꯨꯡ꯫ ꯕꯥꯔꯣ ꯆꯞ ꯆꯥꯅ ꯊꯥꯕ ꯑꯣꯏꯗꯨꯁꯨ ꯄꯨꯡ ꯃꯤꯅꯤꯠ ꯅꯤꯐꯨ ꯉꯟꯈꯠꯂꯛꯄ ꯍꯥꯏꯁꯦ ꯌꯥꯝꯅ ꯉꯜꯂꯕꯅꯦꯕ꯫
ꯍꯣꯏ ꯍꯣꯏ꯫
ꯑꯉꯥꯡꯁꯤꯡꯗꯁꯨ ꯈꯔ ꯐꯩꯗꯅ ꯁꯥꯕꯩ ꯆꯥꯡꯁꯤꯗꯕꯨ ꯑꯃꯨꯛ꯫ ꯍꯦꯟꯒꯠꯂꯛ ꯃꯤꯅ ꯍꯥꯏꯗꯤ ꯁꯥꯔꯗꯤ ꯈꯣꯠꯂꯗꯤ ꯂꯥꯏꯔꯤꯛ ꯇꯥꯅꯤꯡꯗꯦꯕ ꯀꯩꯁꯨ ꯃꯣꯏꯁꯨ꯫
ꯇꯥꯅꯤꯡꯗꯝꯅꯤꯅ ꯃꯣꯏꯁꯨ ꯎꯝ꯫ ꯇꯧꯗꯕ ꯍꯥꯏꯇꯥꯔꯦꯅꯦ ꯑꯩꯈꯣꯏꯁꯨ ꯑꯗꯩ ꯁꯨꯝ ꯈꯅꯔꯒ ꯄꯦꯔꯦꯟꯁꯁꯤꯡꯒꯤ ꯀꯔꯤꯒꯤ ꯀꯔꯥ꯫ ꯈꯔ ꯈꯠꯅꯔꯒꯅꯦ ꯑꯈꯣꯏꯁꯨ꯫ ꯉꯪꯈꯠꯁꯦ ꯈꯣꯠꯁꯦꯅ ꯍꯥꯏꯔꯒ ꯉꯪꯈꯠꯅꯔꯦ ꯑꯗꯨꯝ ꯌꯥꯅꯔꯦ꯫
ꯑꯗꯒꯤ ꯍꯧꯖꯤꯛꯁꯦ ꯑꯥꯏꯪ ꯑꯥꯁꯥꯁꯦ ꯅꯣꯡ ꯑꯃꯨꯛ ꯆꯨ ꯅꯣꯡꯁꯦ ꯑꯃꯨꯛ ꯆꯤꯐꯦꯠ ꯆꯤꯐꯦꯠ ꯆꯨꯕ꯫ ꯈꯣꯠꯄ ꯇꯧꯕꯒꯤ ꯑꯉꯥꯡꯈꯩꯁꯨ ꯌꯥꯝ ꯅꯥꯅꯩꯌꯦ ꯃꯤꯈꯩꯁꯦ꯫ ꯑꯩ ꯁꯨ ꯇ꯫ ꯑꯥꯁ ꯍꯧꯖꯤꯛꯁꯦ ꯌꯥꯝ ꯅꯥꯟꯅꯩꯌꯦꯕꯀꯣ꯫
ꯎꯝ꯫
ꯍꯥꯏꯕ ꯀꯩꯅꯣ ꯇꯧꯗꯦ ꯍꯥꯏꯇꯥꯔꯦꯅꯦ ꯈꯪꯗꯦꯅꯦ ꯑꯗꯤ ꯆꯥꯛ ꯆꯤꯟꯖꯥꯛ꯫ ꯃꯔꯣꯜ ꯑꯃ ꯍꯧꯖꯤꯛꯀꯥꯟꯁꯦ ꯀꯩꯅꯣ ꯇꯧꯏ꯫ ꯃꯊꯥ ꯈꯔ ꯁꯥꯏꯌꯦꯕ ꯑꯗꯨꯅ ꯍꯧꯖꯤꯛꯀꯥꯟ ꯆꯥꯕ ꯊꯛꯄꯁꯦ ꯈꯔ ꯆꯦꯛꯁꯤꯟꯗ꯭ꯔꯗꯤꯀꯣ ꯗꯣꯔ ꯃꯤꯅꯤ ꯍꯦꯇꯗ ꯀꯔꯤ ꯀꯔꯤ ꯀꯃꯥꯏ ꯀꯃꯥꯏ ꯇꯧꯗꯣꯔꯤ
ꯍꯈꯣꯏꯔꯣ ꯀꯩꯕꯨꯅꯣ
ꯍꯥꯏꯗꯤ ꯁꯨꯝ ꯄ꯭ꯔꯣꯒꯥꯝ ꯀꯩꯀꯥ ꯂꯩꯕ꯭ꯔꯥ ꯁꯤꯅꯤ
ꯑ ꯑ ꯈꯪꯗꯦꯁꯦ ꯑꯩꯅ ꯍꯥꯏꯁꯦ ꯀꯩꯅꯣꯗꯣ ꯇꯧꯁꯤꯅꯦ ꯀꯥꯡ ꯅꯨꯃꯤꯠꯇꯣ ꯍꯦꯛꯇ ꯇꯧꯊꯔꯁꯤꯅꯦ꯫
ꯑꯣ ꯑꯗꯨꯃꯥꯏꯅ ꯍꯦꯛ ꯇꯧꯔꯁꯤ ꯀꯥꯡ꯫ ꯑꯗꯨꯗꯨꯒ ꯅꯣꯡ ꯐꯥꯗꯣꯛ ꯄꯨꯟꯕ ꯌꯥꯏꯗꯅꯀꯣ꯫ ꯑꯃꯇ ꯄꯨꯟꯁꯦ ꯑꯉꯥꯡ ꯅꯨꯕꯤꯁꯨ ꯎꯗꯕ ꯀꯨꯏꯔꯦ ꯍꯣ ꯊꯝꯃꯒꯦ꯫